ꯍꯜꯂꯣ
ꯑ ꯆꯠꯈꯤꯕ ꯃꯥꯅꯦ ꯑ ꯇꯥꯏ ꯇꯥꯏ ꯅꯪ ꯍꯥꯏꯕꯗꯣ ꯂꯣꯏꯁꯜꯂꯣ ꯀꯩ ꯍꯥꯏꯕꯅꯣ
ꯀꯥꯎꯈ꯭ꯔꯦꯁꯦ ꯀꯔꯤ ꯍꯥꯏꯔꯝꯕ꯭ꯔꯣ
ꯀꯥꯎꯈ꯭ꯔꯦ ꯑꯩꯁꯨ ꯄꯨꯛꯅꯤꯡ ꯆꯪꯗꯕꯒꯤ ꯆꯥꯡꯗꯣ
ꯍꯥ
ꯅꯤꯡ ꯆꯪꯗꯕꯗꯣ ꯀꯥꯎꯈ꯭ꯔꯦ
ꯣꯜ ꯕꯣꯜ ꯃꯇꯥꯡ ꯍꯥꯏꯁꯦ
ꯈꯪꯗꯦ ꯀꯩ ꯀꯩ ꯃꯊꯦꯜ ꯆꯥꯒꯦꯕꯣ
ꯍꯥꯥ
ꯀꯩ ꯃꯊꯦꯜ ꯆꯥꯒꯦ ꯍꯥꯏꯅꯣ ꯑꯃ ꯀꯥꯎꯈ꯭ꯔꯦ ꯅꯪꯅ ꯍꯥꯏꯗ
ꯀꯟꯁ ꯋꯥꯏ ꯆ ꯍ
ꯑꯣ ꯑꯣ ꯉꯁꯤꯁꯦ ꯀꯥꯡꯁꯣꯏ ꯉꯥꯛꯇꯅꯤ ꯃꯤꯁꯤꯡꯁꯦ
ꯍꯣꯏ ꯀꯥꯡꯁꯣꯏ ꯉꯥꯛꯇ ꯉꯥꯏꯔꯦ ꯍꯥꯏꯗꯤ ꯑ ꯀꯩ ꯍꯥꯏꯗꯣꯏꯅꯣ ꯁꯥꯁꯨ ꯁꯥꯕꯅꯤꯅ ꯅꯠꯇ꯭ꯔꯥ
ꯎꯝ
ꯑꯗꯣ ꯀꯥꯡꯈꯣꯏꯗꯨꯅ ꯈꯤꯇꯪꯁꯨ ꯊꯨꯑꯦ
ꯔꯤ ꯑ ꯀ꯭ꯔꯤꯁ ꯆꯥꯕ ꯐꯪ
ꯆꯧꯒ꯭ꯔꯤ ꯀꯩꯕꯥ
ꯐꯔꯤ
ꯁꯧꯒꯔꯤ ꯐꯪꯕ꯭ꯔꯥ ꯍꯥꯏꯔꯣ
ꯑꯪ ꯆꯥꯕ ꯐꯪꯕ꯭ꯔꯣ ꯍꯥꯏꯕ
ꯑꯍꯣꯏ ꯁꯒꯦꯗꯣ ꯄꯥꯡꯉꯦ ꯁꯤꯗꯗꯤ ꯑꯩꯈꯣꯏ ꯃꯅꯤ ꯑꯩꯈꯣꯏꯔꯣꯝꯗ ꯂꯨꯄꯥ ꯇꯔꯥ ꯀꯨꯟ ꯏꯕꯗꯣ
ꯎꯝ
ꯑꯁꯤꯗꯗꯤ ꯁꯤꯛꯁꯇꯤꯒꯨꯝꯕ ꯑꯣꯏꯕ
ꯑꯩ ꯀꯅꯥꯅ ꯆꯥꯗꯣꯏꯅꯣ ꯁꯧꯀ꯭ꯔꯤꯗ ꯁꯤꯛꯁꯇꯤ ꯁꯤꯛꯁꯇꯤ
ꯍꯟꯗꯛ ꯀꯃꯥꯏꯅ ꯇꯧꯒꯦ ꯎ ꯃꯔꯣꯛ ꯍꯣꯡꯕ꯭ꯔꯣ
ꯈꯪ ꯎ ꯃꯣꯔꯣꯛ ꯐꯪꯉꯝꯅꯤ ꯑꯩꯈꯣꯏꯗꯤ ꯆꯥꯗꯦ ꯆꯥꯅꯤꯡꯗꯦ ꯑꯩꯗꯤ ꯎ ꯃꯣꯔꯣꯛꯇꯣ
ꯏꯁ ꯑꯩ ꯑꯩꯗꯤ ꯑꯍꯤꯡꯕ ꯌꯥꯝ ꯄꯥꯝꯃꯦ ꯍꯣꯏ ꯃꯤꯒꯨꯝꯅ ꯌꯥꯝ ꯆꯥꯕꯗꯤ ꯅꯠꯇꯦꯀꯣ ꯑꯗꯨꯕꯨ ꯑ ꯈꯤꯇꯪ ꯆꯥꯗꯤ ꯑꯗꯨꯝ ꯈꯔ ꯈꯔꯗꯤ ꯌꯥꯝ ꯆꯥꯅꯤꯡꯉꯦ ꯑꯩꯗꯤ ꯌꯥꯝ ꯉꯥꯎꯋꯦ ꯑꯁꯤꯕ ꯍꯦꯟꯅ ꯁꯤꯛꯁꯍꯥꯟꯊ ꯇ꯭ꯔꯥꯏꯦꯁꯄꯤ
ꯑꯣ ꯂꯨꯄꯥ ꯀꯌꯥ ꯑꯣꯏꯕ꯭ꯔꯣ ꯍꯟꯗꯛ ꯃꯅꯤꯄꯨꯔꯗꯗꯤ
ꯍꯥꯥ ꯀꯩꯕ
ꯎ ꯃꯔꯣꯛꯇꯣ ꯃꯅꯤꯄꯨꯔꯗꯤ ꯂꯨꯄꯥ ꯀꯌꯥꯒꯨꯝꯕ ꯑꯣꯏꯕ꯭ꯔꯥ
ꯈꯪꯗꯦ ꯑꯩꯈꯣꯏ ꯆꯥꯗꯦꯕ ꯑꯩꯈꯣꯏ ꯇꯧꯔꯒ ꯆꯥꯗꯦꯕ ꯃꯔꯣꯛ ꯑꯀꯪꯕ ꯑꯣꯏꯅ ꯆꯥꯏꯌꯦꯕ
ꯑꯠꯆꯥ ꯑꯠꯆꯥꯆꯥ ꯑꯩꯅꯗꯤ ꯃꯃꯥꯟ ꯈꯪꯅꯤꯡꯕ ꯑꯗꯨꯒꯤ ꯍꯥꯡꯕꯅꯤꯗ
ꯑꯣ ꯈꯪꯉꯗꯤ ꯍꯥꯏꯔꯛꯀꯦ ꯍꯪꯉꯒ ꯑꯩ ꯍꯥꯏꯕꯤꯔꯛꯀꯦ
ꯑꯧ ꯑꯁꯤꯗꯗꯤ ꯂꯨꯄꯥ ꯌꯥꯡꯈꯩꯒꯤ ꯁꯤꯛꯁ ꯄꯤꯁ ꯈꯛꯇꯛ ꯄꯤꯍꯧꯋꯦꯕ ꯑꯗꯨꯒꯤ ꯍꯧꯖꯤꯛ ꯃꯇꯝꯗꯤ ꯋꯥꯠꯄ ꯃꯥꯜꯂꯤꯀꯣ
ꯑꯣ ꯃꯇꯝ ꯑꯣꯏꯗꯕꯒꯤ ꯒ꯭ꯔꯤꯟ ꯒ꯭ꯔꯤꯟ ꯍꯥꯎꯁꯀꯤꯗꯤ ꯂꯩꯌꯦꯕꯀꯣ ꯑꯗꯨꯗꯤ
ꯑꯣ
ꯇꯣꯉꯥꯂꯦꯗꯅ ꯆꯤꯡꯒꯤ ꯑꯃ ꯎ ꯃꯔꯣꯛꯇꯨꯗꯤ ꯈꯔ ꯇꯥꯡꯕꯅꯦꯕ ꯎꯝ
ꯑꯩꯒꯤ ꯕꯦꯛꯒ꯭ꯔꯥꯎꯟ ꯃꯈꯣꯟ ꯇꯥꯕ꯭ꯔꯥ
ꯑꯥ
ꯈꯔ ꯐꯥꯕ꯭ꯔꯥ
ꯎꯝ
ꯑꯩ ꯁꯤꯔꯦꯗ
ꯁꯤꯗꯥ ꯑꯥ ꯁꯒꯣꯜ ꯁꯒꯣꯜ ꯈꯪꯉꯤꯀꯣ
ꯁꯒꯣꯜ ꯍꯥꯏꯔꯣ ꯑꯥ
ꯑꯗꯨꯗꯣ ꯅꯣꯡꯗ ꯂꯦꯞ ꯅꯣꯡꯁꯤꯗ ꯂꯦꯞꯂꯒ ꯂꯩ ꯅꯨꯡꯉꯥꯏꯔꯝꯃꯅꯤ ꯁꯥꯕꯁꯤꯗ ꯅꯣꯡ ꯆꯨ ꯑꯣꯏꯕꯀꯣ ꯍꯧꯖꯤꯛꯁ ꯑꯣꯐꯤꯁꯇ ꯂꯩꯕꯅꯤꯅ ꯆꯣꯠꯄ ꯌꯥꯗꯦꯗꯅ ꯇꯧꯅꯤꯡꯉꯤꯅꯦ ꯑꯩꯁꯨ ꯂꯣꯡꯗ ꯂꯦꯞꯄ ꯗꯣꯀꯣ ꯑꯣ ꯑꯉꯥꯡ ꯑꯣꯏꯔꯤꯉꯩꯗ ꯑꯉꯥꯡ ꯑꯣꯏꯔꯤꯉꯩꯗ ꯌꯥꯝꯅ ꯅꯣꯡꯗꯒ ꯁꯥꯟꯅꯕꯅꯤ
ꯍꯣꯏ ꯑꯁ ꯅꯣꯡ ꯁꯅꯕ ꯂꯥꯏꯔꯤ ꯀꯔꯤ ꯂꯩꯉꯣꯏꯒꯁꯦ ꯄꯥꯏꯔꯒ ꯀꯣ ꯑꯁ ꯃꯉꯥꯎꯗꯤ ꯊꯤꯔꯦꯍꯦ
ꯎ
ꯁꯗ ꯁꯥꯇꯤꯕꯨꯖꯅꯤ ꯑꯩꯈꯣꯏꯁꯨꯁꯨ ꯅꯣꯏ ꯅꯣꯏꯗꯤ ꯀꯔꯤ ꯃꯊꯦꯜ ꯑꯃꯀ ꯆꯥꯗꯣꯏꯅꯣ ꯅꯨꯡꯗꯥꯡꯗꯗꯤ
ꯍꯣꯔꯦꯟꯁꯦ ꯀꯥꯡꯁꯣꯏ ꯆꯥꯗꯣꯏ ꯃꯥꯜꯂꯦ ꯁꯨꯒ꯭ꯔꯤꯗꯣ ꯌꯥꯝ ꯍꯥꯎꯋꯦꯕ ꯁꯥꯕꯅꯤꯅ ꯍꯋꯥꯏꯁꯨ ꯆꯥꯅꯤꯡꯗꯦ ꯑꯂꯨꯁꯨ ꯁꯣꯀꯔꯤꯀꯥ ꯕꯤꯟꯁ ꯇꯣ ꯑꯗꯨꯗꯣ ꯈꯔ ꯃꯔꯣꯛ ꯁꯥꯍꯜꯂꯒ ꯍꯥꯎꯔꯦ ꯑꯗꯨꯨꯅ
ꯍꯥꯎꯒꯅꯤ ꯅꯣꯏ ꯅꯪꯗꯤ ꯐꯦꯃꯤꯂꯤ ꯑꯣꯏꯅ ꯂꯩꯕ꯭ꯔꯥ ꯀꯃꯥꯏꯅ ꯇꯧꯕ꯭ꯔꯥ
ꯎꯝ ꯐꯦꯃꯤꯂꯤ ꯑꫭꯏꯅ ꯂꯩ
ꯑꯆꯥꯆꯥ ꯐꯩꯌꯦ ꯐꯩꯌꯦ
ꯅꯣꯏꯒꯗꯤ ꯑꯥ ꯇꯗꯤꯒ꯭ꯔꯤ ꯑꯣ ꯂꯥꯛꯇꯦ ꯅꯣꯏꯒꯤ ꯑꯁꯥꯕꯒꯤ ꯗꯤꯒ꯭ꯔꯤꯗꯣ ꯗꯣꯍꯤꯒꯤ ꯋꯦꯗꯔ ꯗꯤꯒ꯭ꯔꯤꯗꯨ ꯀꯌꯥ ꯀꯌꯥ ꯀꯥꯒꯦ
ꯍꯧꯖꯤꯛꯇꯣ ꯀꯌꯥ ꯑꯣꯏꯕꯀꯣ ꯌꯦꯡꯒꯦ
ꯍ
ꯑꯗꯦ
ꯍꯥꯎ ꯍꯥꯎꯇ
ꯍꯥꯏꯀꯣ ꯑꯩ ꯌꯦꯡꯅꯦ ꯑꯩꯒꯤ ꯑꯦꯇꯕ
ꯀꯛꯊꯠꯂꫭ ꯆꯂꯗ ꯆꯃꯣ
ꯑꯩ ꯐꯣꯔ
ꯎꯝ ꯎꯝ
ꯊꯤꯔꯒ ꯏꯪꯈꯤꯁꯤꯗꯤ ꯅꯣꯡ ꯃꯝꯃꯦ
ꯑꯩ ꯌꯦꯡꯕꯤꯔꯛꯇꯦ ꯎꯝ
ꯌꯦꯡꯉꯣ ꯌꯦꯡꯉꯣ ꯑꯩꯗꯣ ꯑꯗꯤ ꯐꯣꯟꯗ ꯔꯥꯏ ꯊꯣꯛ ꯃꯁꯤꯁꯤ ꯊꯣꯛ
ꯐꯣꯟꯁꯤ ꯁꯨꯅꯦꯁ ꯁꯥꯕꯅꯤꯅ ꯅꯝꯕꯗ ꯈꯤꯇꯪ ꯋꯥꯏ
ꯉꯁꯤꯗꯤ ꯉꯁꯤꯗꯤ ꯏꯉꯃꯅꯤ ꯊꯥꯔꯇꯤ ꯐꯣꯔ ꯈꯛꯇꯅꯦ
ꯍꯥꯥ
ꯉꯁꯤꯗꯤ ꯏꯪ ꯈꯔ ꯏꯪꯑꯝꯃꯅꯤ ꯍꯥꯏꯕ ꯊꯥꯔꯇꯤ ꯐꯣꯔ ꯂꯩꯌꯦꯕ
ꯑꯣ ꯍꯣꯏ ꯉꯁꯤ ꯅꯣꯡꯃꯝꯅꯤ ꯉꯁꯥꯏꯗꯤ ꯑꯌꯨꯛꯇꯗꯤ ꯅꯣꯡ ꯆꯨꯕꯅꯦ ꯁꯤꯗꯁꯨ ꯑꯗ
ꯎꯝ
ꯅꯣꯏꯗꯗꯤ ꯀꯌꯥ ꯂꯩꯒꯦ ꯍꯧꯖꯤꯛ
ꯑꯩꯣꯏ ꯍꯕꯤ ꯆꯖꯤ ꯑꯩꯈꯣꯏꯒꯤꯃꯤꯇꯔ ꯌꯦꯡꯈꯤꯒꯦ
ꯅꯣꯏꯅ ꯇ꯭ꯋꯦꯟꯇꯤ ꯅꯥꯏꯟ ꯇ꯭ꯋꯦꯟꯇꯤ ꯑꯩꯠꯇ ꯂꯩꯔꯝꯒꯗ꯭ꯔꯥ ꯑꯁ ꯆꯨꯝꯅ ꯍꯥꯏꯔꯤꯅꯦ ꯑꯩꯅ ꯑ ꯇꯥꯕ꯭ꯔꯥ ꯍꯜꯂꯣ ꯑꯩꯗꯤ ꯅꯥꯈꯣꯟ ꯇꯥꯗ꯭ꯔꯦꯅꯦꯍꯦ